ꯍꯜꯂꯣ ꯑ ꯍꯜꯂꯣ ꯏꯆꯦ ꯇꯔꯥꯕꯣ ꯏꯆꯦ ꯑꯣ
ꯑꯧ ꯇꯥꯔꯦ ꯇꯥꯔꯦ ꯏꯕꯦꯝꯃ
ꯀꯩꯗꯧꯔꯝ ꯃꯤꯅꯣ
ꯁꯨꯝ ꯂꯩꯔꯝꯃꯤꯅꯤ
ꯍꯧꯖꯤꯛ ꯑꯣ ꯀꯅꯥ ꯀꯅꯥ ꯂꯩꯔꯝꯃꯤꯅꯣ
ꯑꯣ ꯏꯆꯥꯅꯨꯄꯥ ꯑꯃꯒ ꯏꯅꯥꯎꯅꯨꯄꯤ ꯑꯃꯒ
ꯎꯝ ꯀꯅꯥꯅꯣ ꯑꯇꯩꯗꯤ ꯃꯤ ꯀꯌꯥ ꯀꯃꯥꯏꯅ ꯇꯧꯒꯦ ꯃꯤ ꯀꯌꯥ ꯆꯥꯒꯦ
ꯑꯈ‌ꯣꯏ ꯏꯃꯨꯡꯗꯤ ꯃꯤ ꯌꯥꯝꯗꯦꯗ ꯑ ꯏꯆꯥꯅꯨꯄꯥ ꯑꯃꯒ ꯏꯆꯥꯅꯨꯄꯤ ꯑꯃꯒ ꯑꯩꯒꯤ ꯅꯨꯄꯥꯒ ꯈꯣꯏ ꯑꯍꯨꯝ ꯃꯔꯤ ꯈꯛꯇꯅꯤ
ꯑꯣ ꯀꯃꯥꯏ ꯀꯃꯥꯏ ꯏꯆꯥ ꯅꯨꯄꯥ ꯍꯣꯏꯗꯤ ꯀꯃꯥꯏꯅ ꯇꯧꯔꯤꯒꯦ
ꯏꯆꯥꯅꯨꯄꯥꯗꯣ ꯑꯉꯥꯡ ꯑꯣꯏꯔꯤꯌꯦ ꯀ꯭ꯂꯥꯁ ꯋꯥꯟ ꯀꯥꯔꯦ ꯑꯥ ꯀ꯭ꯂꯥꯁ ꯋꯥꯟ ꯀꯥꯔꯦ ꯏꯆꯥ ꯅꯨꯨꯄꯤꯗꯨꯅ ꯀ꯭ꯂꯥꯁ ꯐꯥꯏꯚ ꯀꯥꯔꯦ ꯑꯉꯥꯡ ꯂꯣꯏ ꯑꯣꯏꯅꯔꯤꯗ
ꯎꯝ
ꯅꯣꯏ ꯏꯕꯨꯡꯉꯣ ꯍꯣꯏꯗꯤ
ꯑꯈ‌ꯣꯏ ꯏꯕꯨꯡꯉ‌ꯣ ꯍ‌ꯣꯏ ꯊꯕꯛ ꯆꯠꯈꯤꯌ‌ꯦ ꯊꯕꯛ ꯆꯠꯊꯣꯛꯈꯤ ꯒꯤ ꯃꯥꯖꯨ ꯃꯣꯏ ꯄꯨꯡ ꯑꯍꯨꯝ ꯁ꯭ꯋꯥꯏꯗ ꯍꯜꯂꯛꯀꯅꯤꯌꯦ ꯍꯧꯖꯤꯛꯄꯨꯗꯤ ꯑꯩꯈꯣꯏ ꯑ ꯏꯆꯥꯈꯩꯗ ꯁꯨꯝ ꯂꯩꯔꯤ ꯏꯆꯥ ꯁꯨꯝ ꯃꯣꯏ ꯀꯩꯅꯣ ꯇꯧꯔꯦ ꯚꯦꯀꯦꯁꯟ ꯊꯥꯕꯒꯤꯀꯣ ꯑꯗꯨꯝ ꯆꯠꯊꯣꯛꯇꯦ ꯑꯗꯨꯝ ꯑꯩꯈꯣꯏꯒꯩ ꯑꯗꯨꯝ ꯂꯩ ꯅꯣꯡ ꯐꯥꯗꯣꯛ ꯀꯣꯏꯕ ꯆꯠꯇꯅ ꯇꯧꯗꯅ
ꯎꯝ
ꯏꯆ‌ꯦ ꯍꯣꯏꯒꯤ ꯃꯣꯏꯒꯤ ꯑꯥ ꯏꯀꯨꯕꯣꯛ ꯀꯥ ꯅꯣꯏ ꯑ ꯃꯞ ꯏꯀꯨꯕꯣꯛꯇꯣ ꯏꯆꯦꯒꯤ
ꯑꯥ
ꯃꯣꯏꯗꯤ ꯑꯅꯥ ꯑꯌꯦꯛ ꯌꯥꯎꯕ꯭ꯔꯥ ꯀꯌꯥꯝ
ꯑꯅꯥ ꯑꯌꯦꯛꯀ ꯑꯥ ꯑꯍꯟ ꯑꯣꯏ ꯌꯥꯝꯅ ꯑꯍꯟ ꯑꯣꯏꯗ꯭ꯔꯤ ꯑꯅꯥ ꯑꯌꯦꯛ ꯌꯥꯎꯗ꯭ꯔꯤ ꯍꯧꯖꯤꯛꯕꯥꯎꯒꯤꯗꯤ
ꯎꯝ
ꯌꯥꯝ ꯑꯍꯟ ꯑꯣꯏꯁꯜꯂꯛꯇ꯭ꯔꯤ ꯀꯜꯂꯤꯌꯦ ꯑꯗꯨꯅꯦ ꯑꯍꯟ ꯑꯣꯏꯁꯜꯂꯛꯑ ꯀꯃꯥꯏ ꯍꯥꯏꯅꯗꯣꯏꯅꯣ ꯈꯪꯗꯦ
ꯎꯝ
ꯌꯨꯝꯒꯤ ꯏꯄꯥꯝꯂꯣꯝꯒꯤ ꯌꯨꯝꯒꯤꯖꯨ ꯍꯣꯏ ꯃꯣꯏꯅ ꯈꯔ ꯑꯍꯟ ꯑꯣꯏꯔꯦ ꯑꯅꯥ ꯑꯌꯦꯛ ꯌꯥꯝ ꯅꯪꯉꯦ
ꯎꯝ ꯍꯧꯖꯤꯛꯀꯥꯟꯗꯤ ꯗꯥꯏꯕꯦꯇꯤꯁꯁꯦ ꯀꯃꯟ ꯑꯣꯏꯅꯀꯣ
ꯗꯥꯏꯕꯤꯇꯤꯁꯅꯦ ꯂꯣꯏꯅ ꯏꯄꯥꯝꯒꯤꯁꯨ ꯗꯥꯏꯕꯤꯇꯤꯁ ꯅꯥꯏꯌꯦ ꯅꯨꯄꯥ ꯃꯌꯨꯝꯒꯤꯖꯨ ꯗꯥꯏꯕꯤꯇꯤꯁ ꯅꯥꯏꯌꯦ
ꯑꯣ ꯑꯩꯈꯣꯏꯒꯤꯖꯨꯅꯤꯅꯦ ꯑꯗꯨꯗꯨꯅꯀꯣ ꯆꯥꯕ ꯊꯛꯄꯖꯦ ꯆꯤꯟꯖꯥꯛꯁꯦ ꯃꯥꯟꯅꯗ꯭ꯔꯕꯅꯤꯅ ꯊꯣꯡꯕ ꯊꯥꯛꯄꯩꯖꯤꯗ ꯑꯅꯤ ꯑꯍꯨꯝ ꯊꯣꯛꯅ ꯀꯣ ꯊꯣꯡꯉꯦ
ꯎꯝ
ꯑꯩꯒꯤꯅꯦ ꯀꯩꯅꯣ ꯏꯆꯥꯗꯣ ꯈꯔ ꯆꯥꯎꯔꯝꯅꯤꯅꯀꯣ ꯆꯍꯤ ꯀ꯭ꯂꯥꯁ ꯑꯩꯏꯠ ꯅꯥꯏꯟ ꯀꯥꯔꯛꯑꯦ ꯑꯗꯨꯗꯨꯅ ꯀꯩꯅꯣ ꯇꯧꯔꯦ ꯑ ꯇꯨꯏꯁꯟ ꯅꯨꯡꯁꯟ ꯈꯔ ꯊꯤꯟꯗꯣꯛ ꯊꯤꯟꯖꯤꯟ ꯇꯧꯕ ꯑꯁ ꯑꯗꯥ ꯊꯕꯛ ꯑꯃꯅꯦꯖꯨ ꯍꯥꯞꯄꯤꯖꯦ
ꯎꯝ ꯃꯥꯅꯦ ꯊꯕꯛ ꯍꯥꯞꯄꯤꯅꯦ ꯑꯉꯥꯡ ꯒꯤ ꯑꯃꯨꯛ ꯁ꯭ꯀꯨꯜ ꯆꯠꯄ ꯅꯪꯅꯕ
ꯎꯝ ꯁ꯭ꯀꯨꯜ ꯆꯠꯄ ꯅꯪꯅꯕ ꯆꯥꯛ ꯏꯁꯤꯡꯗꯣ ꯑꯃꯨꯛ ꯍꯣꯠꯅꯔꯅꯤꯀꯣ ꯑꯗꯩ ꯃꯄꯥꯏꯖꯨ ꯀꯩ ꯁꯨꯨꯗꯦ ꯑꯍꯜ ꯂꯃꯟꯒꯤ ꯑꯃꯨꯛ ꯍꯤꯟꯖꯥꯡꯖꯦ ꯃꯥ ꯃꯔꯣꯡ ꯃꯔꯣꯡ ꯂꯣꯡꯉꯅꯤ ꯑꯁꯤꯗꯩꯖꯤꯗ ꯑꯗꯩ ꯑꯃꯨꯛ ꯊꯤꯅꯕ ꯑꯃꯨꯛ ꯍꯣꯠꯅꯅꯤ ꯑ ꯗꯒꯤ ꯑꯃꯨꯛ ꯍꯜꯂꯛꯑꯒ ꯑꯃꯨꯛ ꯁꯟꯒꯤ ꯑꯃꯨꯛ ꯍꯣꯠꯅꯅꯤ ꯏꯁ ꯊꯕꯛꯀ ꯁꯔ ꯏꯁꯥꯒꯤ ꯊꯕꯛꯀ ꯆꯠꯊꯣꯛꯄ ꯁꯪꯕ ꯖꯥꯠ ꯅꯠꯇꯦꯗ
ꯎꯝ ꯊꯕꯛ ꯃꯌꯥꯝꯗꯨꯗ ꯏꯃꯨꯡ ꯃꯅꯨꯡꯒꯤ
ꯎꯝ
ꯑꯩꯗꯤ ꯑꯅꯤꯅꯦ ꯆꯦꯜꯂꯤꯁꯦ ꯏꯄꯥꯝꯒꯤꯁꯨ ꯅꯨꯄꯥꯃꯌꯨꯝꯒꯤꯁꯨ
ꯎꯝ
ꯋꯥꯏ ꯍꯥꯏꯕ ꯏꯊꯟꯇꯅ ꯂꯣꯏꯅ ꯆꯦꯟꯕꯅꯤꯅ
ꯅꯣꯏ ꯑ ꯏꯆꯟꯅꯨꯄꯤ ꯑꯃ ꯂꯩꯒꯨꯝ ꯇꯧꯗꯥꯏꯅꯦ
ꯑꯥ ꯂꯩ ꯂꯩꯌꯦ ꯂꯩꯌꯦ ꯏꯆꯟꯅꯨꯄꯤ ꯑꯝ ꯂꯩꯌꯦ
ꯃꯥꯗꯤ ꯃꯇꯦꯡ ꯅꯨꯡꯗꯦꯡ
ꯑꯗꯨꯝ ꯄꯥꯡꯉꯤ ꯂꯩꯁꯥꯕꯤꯅꯤꯗꯅ ꯑꯗꯨꯝ ꯄꯥꯡꯉꯤ ꯃꯠ ꯇꯦꯡ ꯅꯨꯡꯗꯦꯡ ꯑꯩꯒꯤ
ꯃꯥꯅ ꯍꯦꯛ ꯇꯜꯂꯛꯄ ꯃꯇꯝꯗꯅ ꯍꯦꯛ ꯄꯥꯡꯗꯦ
ꯎꯝ
ꯂꯩꯥꯁꯥꯕꯤꯅꯤꯅ ꯍꯨꯟꯗꯣꯛꯑꯃ ꯑꯗꯨꯝ ꯆꯠꯈꯤ ꯊꯧꯕꯅ ꯑꯩꯉꯣꯟꯗ ꯑꯗꯨꯝ ꯇꯥꯍꯧꯋꯤ
ꯎꯝ ꯑꯗꯨ ꯑꯣꯏꯔꯁꯨ ꯈꯔꯗꯤ ꯈꯥꯇꯪ ꯑꯣꯏꯔꯁꯨꯀꯣ ꯄꯥꯡꯕꯤꯗꯅ
ꯍꯣꯏ ꯄꯥꯡꯉꯤ ꯈꯤꯇꯪ ꯑꯣꯏꯔꯁꯨ ꯅꯪꯗꯤ ꯅꯪꯅ ꯂꯣꯏꯅ ꯇꯧꯔꯦ
ꯑꯩꯗꯤ ꯑꯩꯅ ꯂꯣꯏꯅ ꯑꯗꯨꯝ ꯎꯝ ꯇꯧꯔꯦ
ꯋꯥꯔꯝꯒꯅꯤ ꯅꯊꯟꯇ ꯂꯣꯏꯅ ꯀꯨꯞꯅꯣꯝ ꯇꯧꯕꯅꯤꯅ ꯅꯣꯏ ꯏꯕꯨꯡꯉꯣꯅꯒ ꯃꯇꯦꯡ ꯄꯥꯡꯕꯤꯗ꯭ꯔꯣ
ꯑꯩꯈꯣꯏ ꯏꯕꯨꯡꯉꯣꯅ ꯃꯇꯦꯡ ꯑꯗꯨꯝ ꯄꯥꯡꯉꯤ ꯃꯥꯁꯨ ꯁꯪꯉꯀꯥꯟꯗ ꯈꯔ
ꯎꯝ
ꯈꯔ ꯈꯔ ꯄꯥꯡꯅꯔꯒꯅꯦ ꯑꯗꯨꯝ ꯂꯩꯔꯦ ꯏꯀꯨꯕꯣꯛꯇꯨꯁꯨ ꯁꯣꯟꯖꯜꯂꯛꯄꯒꯤ ꯃꯥꯏꯁꯨ ꯊꯕꯛꯇꯣ ꯁꯦꯕꯥ ꯁꯦꯕꯤ ꯌꯥꯝ ꯆꯪꯉꯦ
ꯍꯣꯏ ꯑꯇꯩ ꯅꯅꯥꯎꯅ ꯂꯣꯏꯅ ꯄꯥꯛꯅꯗ꯭ꯔꯗꯤ ꯀꯩꯅꯣ ꯅꯊꯟꯇꯅ ꯉꯝꯄꯣꯟꯇꯦ ꯏꯃꯨꯡꯒꯤ ꯊꯕꯛ ꯏꯟꯈꯥꯡꯉꯁꯦ
ꯎꯝ ꯃꯥꯅꯤ ꯃꯥꯅꯤ
ꯊꯕꯛ ꯏꯟꯈꯥꯡ ꯃꯇꯝꯁꯨ ꯍꯧꯈꯤꯕ ꯈꯪꯍꯧꯗꯕ ꯊꯕꯛ ꯂꯣꯏꯔꯛꯄꯗ ꯅꯣꯡꯉꯥꯜꯂꯛꯄꯗꯒꯤ ꯊꯕꯛ ꯇꯧꯕꯗꯨꯅ ꯑꯥ ꯍꯣꯔꯦꯟ ꯑꯍꯤꯡꯕꯧꯅꯦ ꯊꯕꯛ ꯅꯣꯡꯌꯥꯏꯕꯧꯅꯦ ꯊꯕꯛ ꯂꯦꯠ ꯂꯣꯏꯗ꯭ꯔꯤꯁꯦ
ꯃꯥꯅꯤ ꯑꯗꯩ ꯃꯨꯛꯉꯟꯇꯥ ꯑꯃꯨꯛ ꯍꯧꯒꯠꯂꯁꯨ ꯅꯪꯅ ꯄꯣꯟꯇꯦ ꯑꯗꯨ ꯈꯔ ꯀꯩꯅꯣ ꯇꯧꯔꯀꯥꯟꯗ ꯆꯥꯎ ꯈꯔ ꯈꯔ ꯀꯣ ꯏꯆꯥ ꯏꯁꯨ ꯆꯥꯎꯔꯒ ꯏꯆꯥ ꯏꯃꯧꯀ ꯊꯤꯔꯛꯑꯒ ꯑꯗꯨ ꯃꯇꯝꯗꯨꯗ ꯈꯔ ꯄꯣꯊꯥꯗꯧ ꯃꯉꯥꯏꯔꯦ
ꯎꯝ ꯃꯇꯝꯕꯨꯗꯤ ꯋꯥꯠꯂꯤꯅꯦ ꯁꯦꯝꯕ ꯍꯧꯗ ꯉꯥꯏꯔꯤ ꯏꯆꯥ
ꯃꯥꯅꯤ ꯉꯥꯏꯕ ꯍꯥꯏꯗꯨꯅꯤ
ꯎꯝ
ꯅꯣꯏ ꯐꯦꯃꯤꯂꯤ ꯀꯩꯅꯣ ꯇꯧꯗ꯭ꯔꯣ ꯅꯣꯏ ꯐꯦꯃꯤꯂꯤ ꯅꯣꯡ ꯐꯥꯗꯣꯛꯀ ꯀꯣꯏꯊꯣꯛꯄ ꯆꯠꯇꯔꯣ
ꯆꯠꯂꯦ
ꯀꯣꯏꯊꯣꯛꯄ ꯆꯠꯂꯦ ꯍꯥꯏꯁꯦ ꯁꯟꯗꯦꯗ ꯆꯠꯂꯦ ꯊꯕꯛ ꯏꯟꯈꯥꯡ ꯆꯠꯅꯕꯅꯤꯅ ꯑꯉꯥꯡ ꯁꯨꯇꯤ ꯂꯩꯕ ꯈꯣꯠꯄ ꯑꯗꯨꯝ ꯑꯗꯨꯝ ꯃꯣꯏ ꯃꯣꯏ ꯆꯠꯅꯤꯡꯕ ꯃꯐꯝꯗ ꯁꯤꯃꯥ ꯌꯦꯡꯉꯨꯁꯦꯅ ꯆꯠꯂꯤ ꯑꯗꯒꯤ ꯖꯨꯗꯁꯨ ꯆꯠꯂꯤ ꯑꯉꯥꯡꯒꯩ ꯌꯦꯡꯅꯤꯡꯕꯅꯤꯅ
ꯎꯝ
ꯑꯗꯨꯒꯨꯝꯕ
ꯀꯅꯥ ꯀꯅꯥ ꯆꯠꯀꯦ ꯆꯠꯂꯥꯗꯤ꯫
ꯑꯗꯨꯝ ꯑꯩꯈꯣꯏ ꯑꯩꯅꯦ ꯑꯩ ꯅꯨꯄꯥꯅꯦ꯫ ꯑꯉꯥꯡ ꯑꯅꯤꯗꯨꯅꯦ ꯆꯠꯂꯦ꯫
ꯎꯝ ꯐꯩ ꯐꯩ ꯀꯣꯏꯕꯒꯁꯦ ꯈꯔ ꯆꯠꯊꯣꯛꯇ꯭ꯔꯗꯤꯀꯣ ꯌꯨꯝꯗ ꯁꯨꯝ ꯁꯨꯖꯤꯜꯂ ꯂꯩꯕꯗꯣ꯫
ꯆꯠꯀꯗꯕꯅꯤ ꯀꯣꯏꯕꯁꯨ ꯈꯔ ꯅꯣꯏꯁꯨ ꯆꯠꯁꯨ ꯆꯠꯂꯃꯤꯗ ꯅꯣꯏꯅ ꯃꯄꯥꯥꯟꯗ ꯄꯨꯔ
ꯆꯠꯂꯦ ꯅꯣꯡ ꯐꯥꯗꯣꯛ ꯊꯕꯛ ꯁꯨꯇꯤ ꯁꯨꯇꯤ ꯂꯩꯕꯒꯨꯝꯕꯀꯣ꯫ ꯑꯗ ꯅꯠꯇ꯭ꯔꯗꯤ ꯉꯥꯡꯗꯦꯗ ꯏꯀꯨꯕꯣꯛꯇꯤ ꯏꯅꯦꯝꯕꯣꯛ ꯈꯔ ꯉꯥꯡꯉꯤꯁꯦ꯫
ꯎꯝ ꯑꯍꯜ ꯂꯃꯟ ꯂꯩꯔꯗꯤꯅꯦ ꯉꯥꯡꯕꯅꯦ ꯍꯦꯛ
ꯅꯣꯏꯀꯣ ꯁꯨꯝ ꯀꯣꯏꯕ ꯆꯠꯊꯣꯛꯄꯗꯣ ꯆꯠꯊꯣꯛꯍꯟꯅꯤꯡꯗ꯭ꯔꯦꯔꯥ ꯈꯪꯗꯦꯕ꯫
ꯎꯝ ꯎꯝ
ꯗ ꯑꯗꯨ ꯑꯗꯨꯅ ꯃꯣꯏ ꯃꯊꯪꯗꯩꯗꯤ ꯃꯣꯏꯁꯨ ꯄꯨꯔ ꯄꯨꯔ ꯆꯠꯄꯤꯔꯅꯤ꯫
ꯎꯝ ꯃꯣꯏꯁꯨ ꯉꯥꯡꯗꯅꯕ꯫
ꯅꯥꯗꯅꯕ꯫
ꯑꯗꯣ ꯃꯣꯏꯗꯤ ꯑꯍꯜ ꯂꯃꯟꯗꯤ ꯌꯥꯔꯛꯑꯣꯏꯅꯦ ꯄꯨꯟꯅ ꯆꯠꯁꯦ ꯍꯥꯏꯕ꯫ ꯆꯠꯂꯣꯏ ꯍꯥꯏꯔꯛꯀꯅꯤꯕ꯫
ꯌꯥꯗ꯭ꯔꯒꯅ ꯂꯣꯟ ꯂꯣꯟꯅ ꯍꯦꯛ ꯆꯠꯄ ꯑꯗꯨꯅꯤ꯫ ꯅꯠꯇ꯭ꯔꯒꯅ ꯈꯣꯟꯊꯤ ꯆꯥꯔ ꯆꯥꯔ ꯆꯠꯄ ꯑꯗꯨꯝ ꯍꯥꯏꯗꯤ ꯅꯨꯃꯤꯠ ꯆꯨꯞ ꯄꯥ ꯊꯥ ꯑꯅꯤꯁꯨ ꯑꯗꯨ ꯆꯍꯤ ꯆꯨꯞꯄ ꯃꯌꯨꯝꯁꯤꯗ ꯁꯨꯖꯜꯂꯒ ꯊꯕꯛꯀꯤ ꯏꯪꯈꯥꯡꯒꯤ ꯇꯧꯔꯂꯩꯗ ꯃꯊꯥ ꯁꯥꯗꯅ ꯀꯩꯅꯣ ꯇꯧꯗꯣꯏꯅꯤꯕ꯫
ꯎꯝ
ꯑꯗꯨ ꯏꯁꯥꯒꯤꯁꯨ ꯈꯔ ꯈꯟꯗ ꯌꯥꯕ ꯅꯠꯇꯦ꯫
ꯎꯝ ꯆꯠꯊꯣꯛꯄ ꯀꯣꯏꯊꯣꯛꯄ ꯑꯁꯤ ꯋꯥꯈꯜꯁꯨ ꯉꯥꯏꯍꯥꯛ ꯄꯣ ꯊꯥꯔꯤꯕꯅꯤ ꯌꯨꯝꯗ ꯁꯨꯝ ꯂꯩꯁꯟꯕꯗꯣ꯫
ꯃꯥꯟꯅꯤ
ꯏꯃꯨꯡ ꯃꯅꯨꯡ ꯌꯨꯝ ꯄꯥꯜꯂꯕꯅꯦꯅ ꯂꯣꯏꯅ ꯇꯧꯕꯗꯨꯗꯤ꯫ ꯉꯥꯍꯥꯛꯁꯨ ꯄꯣꯊꯥꯕ ꯊꯣꯏꯕꯅꯦ ꯎꯝ
ꯑꯥ ꯑꯌꯨꯛ ꯑꯌꯨꯛꯁꯦ ꯍꯛꯆꯥꯡꯁꯦ ꯈꯔ ꯅꯣꯏꯈꯠꯂꯑꯦ ꯅꯣꯏꯈꯠꯄ ꯍꯥꯏꯗꯤ ꯍꯥꯟꯅꯗ ꯅꯣꯏꯈꯠꯄꯝꯕꯨꯁꯦ ꯅꯣꯏꯈꯠꯂꯒ ꯏꯁꯥꯁꯦ ꯌꯥꯝ ꯋꯥꯕ ꯑꯃ ꯂꯩꯕꯗꯣ꯫ ꯑꯗꯨ ꯇꯧꯕꯗꯒꯤ ꯍꯟꯗꯛ ꯀꯨꯏꯗꯤ ꯀꯨꯏꯗ꯭ꯔꯤ ꯋꯥꯛꯀꯤꯡ ꯆꯠꯄ ꯈꯔ ꯈꯔ ꯍꯧꯔꯦ꯫ ꯑꯦꯁ ꯏꯆꯥꯒꯩꯒ ꯄꯨꯊꯣꯛꯑꯒ ꯑꯈꯣꯏꯒꯤ ꯂꯝꯄꯥꯛ ꯑꯃ ꯂꯩꯕꯗꯣ꯫ ꯑꯗ ꯔꯥꯎꯟꯁꯦ ꯆꯠ ꯆꯠꯇꯅ ꯆꯦꯟ ꯆꯦꯟꯗꯅ ꯑꯗꯨꯁꯨ ꯑꯁꯪ ꯑꯃꯥꯟꯒ ꯌꯦꯡꯉꯒ ꯋꯥꯈꯜꯁꯦ ꯑꯗꯨꯝ ꯅꯨꯡꯉꯥꯏꯌꯦ꯫
ꯆꯠꯊꯣꯛꯀꯗꯕꯅꯦ ꯉꯥꯏꯍꯥꯛꯁꯨ꯫ ꯅꯣꯏ ꯏꯃꯥ ꯍꯣꯏ ꯕꯕꯥꯍꯣꯏꯗꯤ ꯆꯠꯊꯣꯛꯇꯕ꯭ꯔꯣ ꯑꯍꯜ ꯑꯣꯏꯔꯁꯨ ꯑꯗꯨꯝ ꯌꯨꯝꯗ ꯂꯩꯕ꯭ꯔꯣ?
ꯆꯠꯊꯣꯛꯏꯗ ꯃꯣꯏꯗꯤ ꯌꯪꯅꯤꯗ ꯃꯣꯏꯅ ꯍꯦꯟꯅ ꯌꯪ ꯍꯥꯏꯗꯤꯀꯣ
ꯀꯩꯅꯣ ꯇꯧꯔꯀꯥꯟꯁꯤꯗ ꯑ ꯀꯩꯅꯣ ꯆꯠꯂꯤꯌꯦ ꯀꯔꯤ ꯀꯔꯤ ꯍꯧꯖꯤꯛꯀꯥꯟꯒꯤ ꯍꯥꯔꯕꯦꯜ ꯂꯥꯏꯞ ꯇꯧꯗꯅ ꯆꯣꯡꯕꯤ ꯈꯣꯠꯄꯤꯒ ꯇꯧꯔꯤꯌꯦ ꯅꯍꯥ ꯑꯣꯏꯊꯣꯛꯅꯕ
ꯎꯝ
ꯆꯠꯆꯔꯖꯥꯅꯣꯅ ꯀꯩꯝ ꯍꯥꯏꯗ꯭ꯔꯦ
ꯎꯝ ꯍꯧꯖꯤꯛꯀꯥꯟ ꯌꯥꯝ ꯇꯧꯅꯕꯅꯤꯅꯦ ꯆꯣꯡꯕꯤ ꯈꯣꯠꯄꯤꯗꯣ ꯃꯣꯏꯒꯤ
ꯈꯣꯏ ꯏꯆꯟꯅꯨꯄꯤ ꯍꯣꯏꯁꯤꯡꯗꯤꯅꯤ ꯀꯔꯤ ꯑꯈꯣꯏ ꯏꯆꯟꯅꯨꯄꯤ ꯍꯣꯏ ꯁꯤꯡꯅ ꯑꯃꯨꯛ ꯖꯤꯝ ꯀꯟꯅ ꯆꯠꯂꯤꯌꯦ
ꯎꯝ ꯑꯗꯨꯅ ꯂꯩꯁꯥꯕꯤ ꯃꯆꯥꯒꯤꯅꯤꯗꯅ
ꯑ ꯂꯩꯁꯥꯕꯤ ꯃꯆꯥꯒꯤ ꯅꯨꯡꯉꯥꯏꯅꯤ ꯅꯨꯡꯉꯥꯏꯊꯣꯛ
ꯑꯍꯜ ꯂꯃꯟ ꯃꯥꯅꯦ ꯑꯍꯜ ꯂꯃꯟꯅ ꯃꯣꯏꯒꯤꯁꯨ ꯆꯣꯡ ꯐꯟꯕꯤ ꯃꯥꯟꯅꯗ꯭ꯔꯦ
ꯗ꯭ꯔꯦ ꯌꯨꯝꯗ ꯁꯨꯝ ꯁꯨꯖꯜꯂ ꯂꯩꯕꯗꯣ ꯋꯥꯅꯔꯛꯑꯦꯗꯅ
ꯑꯃꯜ ꯑꯍꯜ ꯂꯃꯟ ꯄꯥꯟꯕ ꯑꯖꯤꯖꯨ ꯑꯃꯔꯣꯝꯗꯗꯤ ꯌꯥꯝꯅ ꯀꯥꯟꯅꯩꯗ ꯀꯣ ꯃꯤꯅꯗꯤ ꯄꯥꯝꯗꯦ ꯍꯥꯏꯔꯤꯕ ꯑꯍꯜ ꯂꯃꯟ ꯄꯥꯟꯕꯁꯦ ꯁꯨꯝ ꯍꯥꯏꯖꯕꯒꯤ ꯋꯥꯅꯤ ꯏꯁꯥꯗ ꯅꯨꯡꯉꯥꯏꯇꯦꯕ
ꯎꯝ
ꯀꯩꯅꯣꯝ ꯀꯩꯅꯣꯝ ꯇꯧꯔꯛꯄ ꯃꯇꯝꯗ ꯑꯍꯜ ꯂꯃꯟ ꯄꯥꯟꯗꯕ ꯑꯁꯦ ꯌꯨꯝꯒꯤ ꯀꯣ
ꯎꯝ
ꯃꯤꯅ ꯍꯦꯛ ꯎꯁꯤꯠꯄ ꯍꯥꯏꯕꯗꯣ ꯑꯣꯏ ꯍꯥꯏꯕ
ꯃꯥꯅꯦ ꯃꯥꯅꯦ ꯀꯩꯅꯣꯝ ꯍꯦꯛ ꯑꯗꯒꯤ ꯀꯩꯅꯣꯝ ꯍꯦꯛ ꯇꯥꯅꯅꯤꯡꯉꯛꯄꯗꯀꯣ
ꯑꯥ ꯇꯥꯅꯅꯤꯡꯉꯛ ꯃꯇꯝꯗ ꯑꯍꯜ ꯂꯃꯟ ꯏꯃꯨꯡ ꯃꯅꯨꯡ ꯍꯥꯏꯕꯁꯤꯅ ꯍꯦꯛꯇ ꯆꯦꯛꯁꯤꯜꯂꯛꯏ ꯍꯦꯜꯂꯛꯏꯕ
ꯎꯝ ꯍꯣꯏ ꯍꯣꯏ ꯐꯔꯦ ꯑꯗꯨꯗꯤ ꯏꯆꯦ ꯉꯁꯤꯗꯤ ꯊꯝꯃꯒꯦ ꯍꯣꯔꯦꯟ ꯀꯣꯟꯅ ꯑꯃꯨꯛ ꯑꯩ ꯀꯣꯜ ꯇꯧꯔꯛꯀꯦ ꯗꯨꯒꯥ ꯑꯃꯨꯛ ꯋꯥꯔꯤ ꯁꯅꯖꯤ ꯎꯝ ꯊꯝꯃꯦꯀꯣ ꯏꯆꯦ
ꯎꯝ ꯊꯝꯃꯣ ꯊꯝꯃꯣ